ꯇꯥꯕ꯭ꯔꯣ
ꯇꯥꯏꯌꯦ ꯆꯥꯛꯇꯤ ꯆꯥꯔꯕꯣ
ꯇꯦꯡꯀꯣꯠ ꯑꯅꯤ ꯑꯍꯨꯝ ꯆꯥꯔ ꯂꯩꯔꯤꯉꯦ ꯅꯪ ꯐꯣꯟ ꯇꯧꯅꯤꯡꯉꯥꯏꯅꯤ ꯍꯥꯏꯅ ꯈꯔ ꯍꯛꯆꯥꯡ ꯀꯟꯅꯤꯡꯉꯥꯏ
ꯍꯥꯍꯥꯍꯤ ꯑꯩꯗꯤ ꯆꯥꯛ ꯑꯣꯜꯂꯕꯣ ꯍꯥꯏꯅ ꯈꯟꯕ
ꯆꯥꯛꯄꯨꯗꯤ ꯇꯦꯡꯀꯣꯠ ꯑ ꯇꯔꯥꯃꯨꯛ ꯆꯥꯗ꯭ꯔꯗꯤ ꯑꯣꯟꯕ ꯉꯝꯃꯣꯏꯗ
ꯆꯥꯛ ꯆꯔ ꯆꯥꯛ ꯆꯥꯔ ꯇꯣꯛꯑꯒ ꯇꯧꯔꯒꯦ ꯍꯥꯏꯔꯒ ꯑꯩ ꯑꯁ ꯑꯁꯤꯅ ꯅꯨꯄꯤꯁꯦ ꯍꯧꯖꯤꯛꯐꯥꯎ ꯆꯥꯛ ꯆꯥꯔꯤꯕ꯭ꯔꯣ ꯍꯥꯏꯅ ꯈꯜꯂꯒ ꯂꯩꯕꯅꯤꯅꯦ ꯀꯩꯅꯣ
ꯇꯜꯂꯦꯗ ꯅꯪꯒꯤ ꯋꯥꯔꯤꯁꯨ ꯑꯩꯗꯣ ꯆꯥꯛ ꯑꯩꯗꯣ ꯈꯔ ꯁꯛ ꯐꯖꯅꯤꯉꯥꯏ ꯆꯣꯡꯕ ꯈꯣꯠꯄ ꯇꯧꯔꯦ ꯍꯦꯛꯇ ꯅꯤꯛꯁꯤꯟꯕꯤꯗꯣ ꯈꯪꯕ꯭ꯔꯥ ꯅꯤꯛꯎꯔꯦ ꯅꯤꯛꯄ ꯂꯣꯏꯔꯒ ꯆꯥꯛ ꯌꯦꯟꯁꯥꯡ ꯊꯣꯡꯉꯦ ꯊꯣꯡꯕ ꯂꯣꯏꯔꯒ ꯆꯥꯔꯦ
ꯑꯗꯣ ꯍꯦꯟꯅ ꯆꯥꯕ ꯅꯤꯛꯄꯤꯕꯒꯤ ꯅꯤꯛꯄꯤꯕꯒꯤ ꯍꯦꯟꯅ ꯆꯥꯕ ꯆꯥꯛꯇꯣ ꯀꯡꯅꯤꯉꯥꯏ ꯇꯧꯔꯒ
ꯈꯪꯗꯦꯅꯦ ꯅꯤꯛ ꯅꯤꯛꯄꯒꯤ ꯀꯪꯗꯣꯏꯔꯥ ꯆꯥꯕꯒꯤ ꯅꯣꯏꯗꯣꯏꯔꯥ ꯑꯗꯨ ꯒ꯭ꯌꯥꯟ ꯇꯥꯗꯦ ꯑꯅꯤꯗꯗꯤ ꯑꯃ ꯌꯥꯎꯔꯦ
ꯆꯥꯕꯗ ꯆꯥꯕꯗ ꯅꯣꯏꯕ ꯑꯗꯨ ꯑꯗꯨꯅ ꯍꯦꯟꯅ ꯇꯧꯕꯅꯦꯕ ꯅꯤꯛꯄꯗꯤ ꯀꯩꯁꯨ ꯀꯩꯁꯨ ꯀꯩ ꯍꯥꯏ ꯔ ꯅꯤꯛꯄꯗꯨ ꯀꯩꯁꯨ ꯎꯝ ꯍꯣꯏ ꯀꯩ ꯍꯥꯏꯗꯣꯏꯔꯥ ꯎꯝ ꯌꯥꯝꯅ ꯍꯟꯊꯗꯦꯕ ꯅꯠꯇ꯭ꯔꯣ
ꯀꯔꯤ ꯍꯥꯏꯕꯅꯣ
ꯑꯁ ꯒ꯭ꯌꯥꯟ ꯇꯥꯗꯦ ꯇꯣꯛꯈ꯭ꯔꯣ
ꯇꯥꯕ꯭ꯔꯣ ꯅꯪꯒꯤ ꯃꯐꯝꯗꯣ ꯅꯦꯋꯥꯛ ꯈꯔ
ꯑꯩꯁ ꯐꯥꯏꯚ ꯖꯤꯅꯦ ꯀꯩꯅꯣ
ꯅꯠꯇꯦ ꯑꯩꯒꯤꯗꯤ ꯌꯥꯝ ꯐꯕꯅꯦꯕ ꯅꯪꯒꯤ ꯅꯦꯠꯋꯥꯔꯛꯇꯣ ꯈꯔ ꯃꯔꯩ ꯀꯟꯕ ꯑꯣꯏꯔꯝꯗꯧ ꯃꯥꯜꯂꯦꯕ
ꯀꯥꯏꯗꯒꯤ ꯑꯩꯗꯤ ꯐꯥꯏꯚ ꯖꯤ ꯄ꯭ꯂꯥꯁ ꯍꯥꯏꯅ ꯊꯥꯔꯒ ꯂꯩꯑꯦ
ꯅꯪꯒꯤ ꯐꯥꯏꯚ ꯖꯤ ꯄ꯭ꯂꯥꯁ ꯑꯣꯏꯔꯁꯨ ꯃꯊꯧ ꯇꯧꯗꯕ ꯌꯥꯝ ꯌꯥꯎꯕꯅꯤꯀꯣ
ꯃꯤꯡ ꯁꯤꯠꯇꯕ
ꯑꯁꯦꯡꯕꯅꯦ ꯃꯨꯊꯧ ꯇꯧꯕ ꯍꯩꯇꯕ ꯈꯔ ꯌꯥꯎꯕꯅꯦ
ꯂꯩꯔꯦ ꯍꯥꯏꯅ ꯕꯣꯁ ꯇꯧꯅꯨꯁꯤꯗ
ꯑꯩꯒꯤꯗꯨꯗꯤ ꯃꯄꯥꯟꯗ ꯂꯩꯕ ꯈꯣꯠꯄ ꯅꯠꯇꯕ ꯑꯩꯒꯤꯗꯨꯗꯤ ꯐꯣꯔ ꯖꯤꯅꯦꯕ
ꯑꯨꯏꯁ ꯅꯪ ꯐꯣꯔ ꯖꯤ ꯑꯣꯏꯕꯒꯤꯅꯦ ꯑꯩꯗꯤ ꯐꯥꯏꯚ ꯖꯤꯅꯦ ꯀꯩꯅꯣ
ꯑꯩꯒꯤꯗꯨꯗꯤ ꯐꯥꯏꯚ ꯖꯤ ꯐꯣꯔ ꯖꯤ ꯑꯣꯏꯔꯁꯨ ꯃꯥꯗꯤ ꯌꯥꯝꯅ ꯑ ꯊꯥꯏꯅꯒꯤ ꯆꯤꯡꯒꯤ ꯃꯤꯒꯨꯝꯕꯅꯦꯕ
ꯍꯥꯏꯁ ꯅꯪꯪꯒꯤꯁꯤꯗꯤ ꯍꯦ ꯉꯝꯅꯤꯉꯥꯏ ꯐꯖꯅ ꯉꯥꯏꯔꯛꯑꯦ ꯉꯝꯅꯤꯡꯉꯥꯏꯗꯤ ꯐꯖꯅ ꯉꯥꯏꯔꯛꯑꯦꯀꯣ
ꯃꯥꯅꯦ ꯕꯣꯏꯂꯔꯅ ꯅꯣꯏꯔꯒꯦ ꯅꯣꯏꯔꯁꯨ ꯆꯤꯡꯉꯦꯅꯗꯤ ꯍꯥꯎꯕꯗꯣ ꯈꯪꯗ꯭ꯔꯣ
ꯑꯩꯌꯥ ꯑꯩꯁꯦ ꯕ꯭ꯔꯣꯏ ꯕ꯭ꯔꯣꯏꯂꯔ ꯑꯣꯏꯅ ꯑꯣꯟꯕꯤꯈ꯭ꯔꯦꯅ ꯑꯩ ꯑꯩꯒꯤ ꯅꯦꯠꯋꯔꯥꯛꯛꯄꯨ ꯄꯨꯔꯥ ꯕ꯭ꯔꯣꯏꯂꯔ ꯔꯒ ꯑꯦꯛꯖꯥꯝꯄꯜ ꯄꯤꯔꯒ ꯇꯧꯔꯒ ꯂꯩꯔꯦꯅꯦ ꯁꯤ ꯅꯨꯄꯤꯁꯦ
ꯅꯠꯇꯦ ꯑꯗꯨꯒꯤ ꯅꯠꯇꯦ ꯑꯩꯅ ꯍꯥꯏꯕꯗꯤ ꯅꯪꯒꯤꯗꯣ ꯀꯩꯅꯣꯅꯤꯅ ꯐꯥꯏꯚ ꯖꯤꯅꯤ ꯍꯥꯏꯌꯦ ꯅꯪ ꯅꯪꯒꯤꯗꯤ ꯅꯧꯅ ꯊꯣꯛꯄ
ꯇꯨ ꯅꯪꯉꯅꯦ ꯅꯪꯅꯅꯦ ꯅꯣꯏ ꯅꯣꯡ ꯆꯨꯕꯒꯤ ꯅꯠꯇꯦ ꯅꯠꯇꯦ ꯅꯠꯇꯦ ꯑꯩ ꯍꯥꯏꯒꯦꯕ ꯅꯣꯡ ꯆꯨꯑꯦ ꯍꯥꯏꯅꯒ ꯂꯩꯕꯗꯣ ꯅꯪꯗꯣ ꯅꯣꯏ ꯋꯦꯗꯔ ꯅꯨꯡꯉꯥꯏꯇꯕꯒꯤ ꯅꯦꯠꯋꯥꯛꯁꯨ ꯅꯨꯡꯉꯥꯏꯇꯕꯅꯤꯕ ꯋꯦꯗꯔꯒ ꯆꯞ ꯃꯥꯟꯅꯔꯦ ꯅꯣꯏ ꯁꯦ
ꯑꯩꯈꯣꯏꯗꯤ ꯋꯦꯗꯔ ꯍꯧꯖꯤꯛꯁꯦ ꯊꯥ ꯊꯥ ꯌꯥꯝ ꯉꯥꯜꯂꯦ
ꯅꯂ ꯆꯣ
ꯑꯁ ꯁꯤ ꯊꯥꯗꯗꯤ ꯀꯩꯅꯣ ꯂꯣꯏ ꯎꯋꯦꯗ ꯎꯗꯕ ꯀꯩꯝꯇ ꯌꯥꯎꯗꯦ
ꯍꯥꯝ
ꯇꯨꯝꯃꯒ ꯂꯩꯕ꯭ꯔꯣ ꯀꯃꯥꯏꯅ ꯇꯧꯕ꯭ꯔꯣ
ꯆꯨꯝ꯭ꯔꯒ ꯂꯩꯌꯦ ꯍꯣꯏ ꯁꯥꯏꯗꯣ ꯅꯣꯏꯒꯤꯗꯤ ꯁꯥꯗ꯭ꯔꯣ
ꯑꯁ ꯅꯪꯕꯨ ꯀꯣꯜ ꯇꯧꯅꯤꯡꯉꯥꯏ ꯑꯩ ꯏꯔꯨꯕ ꯍꯦꯛ ꯂꯣꯏꯔꯒ ꯍꯧꯖꯤꯛꯁꯦ ꯑꯩ ꯍꯣꯔꯦꯟ ꯅꯨꯡꯗꯥꯡ ꯊꯦꯡꯅꯕꯣ ꯌꯦꯡꯒꯅꯤꯅ ꯍꯧꯖꯤꯛꯁꯦ ꯃꯤꯠꯇꯦ ꯃꯤꯠꯁꯦ ꯈꯔ ꯌꯥꯅꯤꯉꯥꯏ ꯇꯨꯝꯒꯦ ꯇꯧꯔꯝꯕꯅꯦꯕ
ꯇꯝꯊꯣꯛꯄ꯭ꯔꯣ ꯑꯗꯨꯗꯤ ꯍꯧꯖꯤꯛꯁꯦ ꯅꯝꯐꯨꯗ ꯋꯥ ꯉꯥꯡꯒꯗ꯭ꯔꯦ ꯑꯩꯒ
ꯅꯪꯒ ꯋꯥ ꯉꯥꯡꯉꯗꯤ ꯑꯩꯁꯦ ꯈꯔ ꯃꯪ ꯅꯨꯡꯉꯥꯏꯗꯧ ꯃꯥꯜꯂꯦꯕ
ꯑꯁ ꯑꯗꯨꯗꯤ ꯉꯁꯥꯏ ꯑꯩꯅ ꯑꯌꯨꯛꯇ ꯍꯥꯏꯈꯤꯕ ꯋꯥꯗ ꯇꯥꯅꯤꯡꯉꯥꯏ ꯑꯃꯨꯛ ꯇꯧꯔꯛꯄ ꯃꯥꯜꯂꯦ ꯅꯪꯁꯦ
ꯃꯥꯅꯦꯕ ꯑꯁ ꯑꯩꯗꯤ ꯃꯤꯅ ꯑꯩꯉꯣꯟꯗ ꯐꯖ ꯑꯗꯨꯝꯕ ꯈꯔ ꯍꯦꯟꯅ ꯍꯥꯏꯕꯤꯌꯨ ꯑꯩ ꯋꯥꯈꯜ ꯌꯥꯝ ꯅꯨꯡꯉꯥꯏꯌꯦꯦ
ꯍꯣꯔꯦꯟ ꯃꯥꯡ ꯐꯖꯅ ꯃꯥꯡꯕꯤꯕꯒꯤ ꯅꯪꯒꯤ ꯕꯦꯁ ꯐ꯭ꯔꯦꯟꯒꯤ ꯃꯦꯠꯆ ꯎꯔꯣꯏ ꯑ ꯌꯦꯡꯕ ꯉꯝꯔꯣꯏꯀꯣ
ꯑꯗ ꯑꯗ ꯑꯗꯨ ꯑꯩꯗꯣ ꯑꯗꯨꯕꯨꯗꯤ ꯑꯩꯅ ꯃꯤꯠꯇꯣ ꯄꯥꯡꯕ ꯉꯝꯗ꯭ꯔꯁꯨꯀꯣ ꯃꯥꯏꯈꯦꯠ ꯃꯔꯨꯅ ꯀꯩꯅꯣ ꯃꯥꯠ ꯊꯥꯔꯒ ꯑꯗꯨꯃꯥꯏꯅ ꯇꯧꯔꯅꯤ ꯑꯩ ꯌꯦꯡꯗꯕ ꯁꯨꯛꯌꯥ ꯌꯥꯔꯣꯏ
ꯍ ꯅꯝ ꯄꯨꯔꯗ ꯌꯦꯡꯗ ꯌꯥꯔꯗꯣ
ꯍꯣꯏ ꯑꯗꯨ ꯏꯃꯥꯟꯅꯕ ꯁꯤꯃꯨꯛ ꯂꯨꯕ ꯂꯨꯅ ꯇꯤꯟꯅꯕ ꯏꯃꯥꯟꯅꯕꯅ ꯁꯥꯟꯅꯔꯒ ꯑꯩ ꯇꯨꯝꯊꯣꯛꯑꯒ ꯂꯩꯈꯤꯔꯣꯅꯦ ꯅꯠꯇ꯭ꯔꯥ
ꯇ ꯅ ꯁꯤꯕꯀꯣ
ꯅꯠꯇ꯭ꯔꯣ
ꯅꯅꯥꯠꯂꯦ ꯅꯅꯥꯠꯂꯦ
ꯑꯗꯨꯅꯦ ꯑꯗꯨ ꯑꯣꯏꯔꯛꯇꯣꯏꯅꯦ ꯅꯪꯁꯨ ꯅꯃꯥꯟꯅꯕ ꯂꯨꯅ ꯇꯤꯟꯅꯕꯒꯨꯝꯕ ꯁꯥꯟꯅꯕ ꯈꯣꯠꯄ ꯇꯧꯔꯗꯤ ꯇꯧꯔꯛꯑꯅꯤꯕ
ꯑꯁ ꯑꯗꯨꯃꯥꯏꯅ ꯇꯧꯗꯦꯗ ꯑꯩꯗꯤ ꯇꯨꯝꯅꯤꯡꯉꯔꯗꯤ ꯇꯨꯝꯕꯅ ꯍꯦꯟꯅ ꯑꯩꯉꯣꯟꯗ ꯗꯔꯀꯥꯔ ꯑꯣꯏ
ꯑꯁ ꯑꯁ ꯕꯤꯔꯅꯤꯒ ꯅꯪꯗ
ꯕꯦꯔ ꯀꯕꯅꯦ ꯑꯁꯦꯡꯕꯅꯦ ꯑꯁ ꯌꯦꯡꯅꯤꯡ ꯌꯦꯡꯅꯤꯡꯉꯦ ꯑꯗꯨ ꯑꯣꯏꯔꯁꯨ ꯇꯨꯝ ꯀꯩ ꯍꯥꯏꯗꯣꯏꯔꯣ ꯃꯣꯏꯒꯤ ꯇꯥꯏꯃꯤꯡꯗꯣ ꯑꯩꯗꯤ ꯉꯝꯗꯦ
ꯉꯥꯏꯕ ꯉꯗꯦ ꯎꯝ
ꯃꯔꯛ ꯃꯔꯛꯇ ꯇꯨꯝꯃꯣ ꯍꯥꯏꯕꯗꯤ ꯃꯛ ꯃꯔꯛ ꯇꯨꯝꯃꯦꯅ ꯑꯃꯨꯛ ꯍꯧꯒꯠꯂꯒ ꯑꯃꯨꯛ ꯌꯦꯡꯊꯣꯛꯄ ꯑꯗꯨꯃꯥꯏꯅ ꯇꯧꯅꯦ
ꯑꯗ ꯃꯤꯅ ꯍꯧꯒꯠꯄꯤꯕ꯭ꯔꯥ ꯅꯪ ꯇꯣꯝꯂꯒ ꯂꯩꯔꯗꯤ
ꯅꯠꯇꯦ ꯑꯂꯥꯝ ꯊꯝꯃꯦ ꯍꯣꯏ ꯑꯩꯒꯤ ꯏꯃꯥ ꯑꯁꯤ ꯑꯩꯅ ꯄꯥꯏꯔꯤꯕ ꯅꯨꯡꯉꯣꯟꯗ ꯇꯧꯔꯤꯕꯁꯨ ꯑꯩꯒꯤ ꯏꯃꯥꯟꯅꯕꯅꯦ ꯌꯥꯝ ꯂꯨꯅ ꯇꯤꯟꯅꯕꯅꯦ ꯁꯤꯁꯨ ꯑꯩꯒ ꯑꯗꯨꯝ ꯅꯨꯡꯇꯤꯒ ꯂꯩꯃꯤꯟꯅꯕꯅꯦ ꯃꯃꯥꯁꯦ ꯃꯥ ꯑꯗꯨ ꯑꯩ ꯀꯔꯤ ꯀꯔꯤ ꯇ
ꯅꯪ ꯑꯩꯁꯦ ꯕꯦꯁ ꯐ꯭ꯔꯦꯟꯅꯤ ꯑꯃꯕꯒꯤ ꯊꯥꯖꯕ ꯌꯥꯎꯗ꯭ꯔꯦ
ꯑꯁꯤꯅ ꯀꯔꯤ ꯍꯥꯏꯁꯤꯔꯥ ꯑꯁꯤꯅ ꯃꯇꯝ ꯃꯇꯝꯒꯤꯀꯣ ꯑꯩ ꯁꯤꯟꯗꯤꯁꯤ ꯂꯥꯛꯈꯤꯅꯤꯕ
ꯑꯗꯨ
ꯅꯪ ꯅꯪꯒꯤ ꯐ꯭ꯔꯦꯟꯁ ꯑꯣꯐꯤꯜꯗꯇꯤ ꯏꯂ ꯏꯕꯣ ꯃꯥꯂꯒꯣ
ꯍꯣꯢ ꯂꯩꯌꯦ ꯑꯗꯨꯕꯨꯗꯤ
ꯑꯃꯨꯛ ꯑꯃꯨꯛ ꯅꯪꯅ ꯕꯦꯁ ꯐ꯭ꯔꯦꯟ ꯑꯣꯏꯅꯤ ꯀꯦ ꯍꯥꯏꯗꯤ ꯍꯨꯟꯗꯣꯛꯄꯤꯕ
ꯑꯗꯨꯗꯤ ꯅꯠꯇꯦꯍꯦ ꯑꯩ ꯍꯥꯏꯕꯗꯤ ꯍꯣꯏ ꯃꯇꯝꯒꯤ ꯑꯣꯏꯅ ꯑꯩ ꯊꯥꯏꯅ ꯑꯃ
ꯑꯩꯒꯤ ꯈꯣꯟꯖꯦꯜ ꯇꯥꯌꯦ ꯀꯃꯥꯏꯅ ꯇꯧꯕꯅꯣ
ꯎꯝ ꯉꯁꯥꯏꯗꯣ ꯈꯔ ꯆꯠꯄꯒꯤ ꯍꯧꯖꯤꯛꯇꯤ ꯌꯥꯔꯦ
ꯑꯣ ꯑꯩꯗꯤ ꯑꯩ ꯈꯣꯟꯖꯦꯜ ꯇꯥꯕꯒꯤ ꯅꯪ ꯑꯩꯒꯤ ꯈꯣꯟꯖꯦꯜ ꯌꯥꯝ ꯇꯥꯅꯤꯡꯕꯒꯤ ꯀꯟꯅ ꯂꯩꯈꯠꯂ ꯇꯥꯔ ꯂꯩꯕ꯭ꯔꯥ ꯈꯜꯂꯤꯅꯦ
ꯅ ꯊꯟꯗꯅ ꯅꯨꯡꯉꯥꯏꯅ ꯅꯪꯁꯦ ꯑꯗꯨꯃꯥꯏꯅ ꯈꯠꯂꯒ ꯂꯩꯕ ꯃꯥꯜꯂꯦꯍꯦ
ꯑꯁ ꯈꯪꯗꯦ ꯅꯪ ꯉꯁꯥꯏ ꯑꯩꯉꯣꯟꯗ ꯐꯖꯩ ꯍꯥꯏꯕꯗꯣ ꯅꯪ ꯑꯩꯉꯣꯟꯗ ꯌꯥꯝ ꯆꯥꯛꯂꯝꯝꯗꯧ ꯃꯥꯟꯕ ꯑꯩ ꯑꯗꯨꯝ ꯚꯥꯞ ꯗꯣꯂꯥꯟ ꯁꯥꯔꯒ ꯂꯩꯔꯝꯅꯤ
ꯍꯧꯖꯤꯛꯁꯦ ꯅꯪ ꯃꯤꯁꯟ ꯄꯥꯏꯔꯒ ꯌꯦꯡꯅꯒ ꯂꯩꯕ ꯃꯥꯜꯂꯦꯍꯦ
ꯃꯤꯡꯁꯦꯟꯗꯤ ꯄꯥꯏꯔꯤ ꯑꯩꯁꯦ ꯈꯔ ꯍꯧꯖꯤꯛꯀꯥꯟꯁꯦ ꯌꯥꯝ ꯉꯧꯋꯦꯕꯀꯣ ꯍꯧꯖꯤꯛ ꯀꯥꯟꯁꯤ ꯌꯥꯝ ꯉꯧꯕꯒꯤ ꯊꯥꯗꯁꯨ ꯌꯦꯡꯉꯁꯨ ꯑꯗꯨꯝ ꯉꯧꯕꯁꯦ ꯈꯪꯉꯦꯕ
ꯑꯩ
ꯊꯖꯗ꯭ꯔꯦ ꯅꯣꯛ ꯑꯥꯒ ꯂꯩꯔꯦ ꯑꯁꯦꯡꯕ ꯍꯥꯏꯔꯒ
ꯍꯣꯏ ꯉꯧꯔꯣ ꯏꯇꯥ ꯅꯪ ꯍꯟꯗꯛꯁꯤ ꯌꯥꯝ ꯉꯧꯈ꯭ꯔꯦ ꯅꯍꯥꯟꯉꯩꯗꯒꯤ ꯍꯥꯏꯔꯗꯤ ꯌꯥꯝ ꯒ꯭ꯂꯣ ꯑꯣꯏꯔꯒ ꯅꯪꯒꯤ ꯏꯁꯀꯤꯟꯗꯣ ꯀꯩ ꯀꯩ ꯀꯩ ꯀꯩ ꯇꯩꯕꯒꯤꯅꯣꯗꯤ ꯈꯪꯗꯦꯀꯣ ꯀ꯭ꯔꯤꯝ ꯁꯤꯖꯤꯟꯅꯕꯒꯤꯅꯣꯗꯤ ꯈꯪꯗꯦ ꯑꯗꯨ ꯌꯥꯝꯅꯗꯤ ꯒ꯭ꯂꯣ ꯑꯣꯏꯔꯦ ꯅꯪꯁꯦ
ꯑꯁ ꯅꯪ ꯊꯥꯏꯅ ꯍꯪ ꯑꯩꯅ ꯁꯤꯖꯤꯟꯅꯕꯁꯦ ꯅꯪ ꯁꯛ ꯇꯣ ꯅꯪꯒꯤ ꯃꯥꯏꯗꯣ ꯒ꯭ꯂꯣ ꯂꯥꯛꯅꯤꯡꯉꯗꯤ ꯆꯥꯛꯇꯣ ꯌꯥꯝ ꯆꯥꯎꯋꯣ ꯆꯥꯛ ꯌꯥꯝ ꯆꯥꯔꯗꯤ ꯃꯥꯏꯗꯣ ꯊꯟꯒꯠꯂꯛꯑꯅꯤꯅ ꯊꯟꯒꯠꯂꯛꯑꯗꯤ ꯑꯗꯨꯝ ꯉꯥꯟꯊꯣꯛꯑꯦꯕ
ꯅꯪꯒꯤꯁꯤꯗꯤꯚ ꯃꯤꯕꯨ ꯍꯥꯠꯅꯤꯉꯥꯏ ꯇꯧꯔꯒ ꯂꯩꯔꯦ ꯅꯪꯁꯦ ꯑꯩꯕꯨ ꯁꯦꯠꯇꯦꯛ ꯑꯣꯜꯂꯣ ꯍꯥꯏꯕ꯭ꯔꯣ
ꯑꯗꯨ ꯅꯠꯇꯦ ꯆꯥꯗ꯭ꯔꯒ ꯂꯩꯗꯔꯥꯗꯤ ꯀꯪꯉꯗꯤ ꯅꯪꯒꯤ ꯏꯁꯀꯤꯟꯗꯣ ꯊꯣꯛꯑꯅꯤ ꯅꯪꯒꯤ ꯃꯥꯏꯗꯣ ꯁꯨꯞꯆꯤꯜꯂꯅꯤ ꯊꯤꯔꯛꯑꯅꯤ
ꯑꯗꯨꯅꯦ ꯑꯗꯨꯁꯨ ꯆꯨꯝꯃꯦ ꯑꯗꯨ ꯑꯃꯔꯣꯝꯗ ꯍꯥꯏꯔꯗꯤ ꯑꯗꯨꯕꯨ ꯅꯪꯒꯤꯁꯤꯗꯤ ꯆꯥꯛ ꯐꯖꯅ ꯆꯥꯔꯣ ꯑꯗꯨꯉꯥꯏ ꯍꯥꯏꯔꯕꯗꯤ ꯁꯦꯟꯇꯦꯛꯁ ꯑꯣꯜꯂꯣ ꯍꯥꯏꯕꯒ ꯆꯞ ꯃꯥꯟꯅꯔꯦꯕ
ꯑꯥ ꯅꯪ ꯆꯥꯛ ꯌꯥꯝ ꯆꯥꯎꯀꯣ ꯑꯗꯨꯒ
ꯐꯖꯅ ꯆꯥꯕꯅꯦ ꯍꯟꯗꯛꯁꯦ
ꯅꯪꯒꯤ ꯅꯤꯛꯄ ꯆꯣꯡꯕ ꯑꯩꯒꯨꯝꯅ ꯇꯧꯕ ꯈꯔ
ꯑꯦ ꯑꯦꯁ ꯈꯔ ꯇꯝꯕꯤꯌꯨꯅꯦ ꯚꯗꯤꯑꯣꯒꯨꯝꯕ ꯊꯥꯔꯛꯑꯣ ꯅꯪꯅ ꯁꯥꯕꯗꯣ ꯑꯩꯗꯤ ꯇꯝꯒꯦ
ꯑꯩ ꯍꯣꯔꯦꯟ ꯍꯌꯦꯡꯒ ꯊꯥꯕꯤꯒꯦꯁꯦ ꯅꯪ ꯃꯤꯉꯣꯟꯗꯗꯤ ꯌꯦꯡꯍꯟꯒꯅꯨ ꯍꯥꯏꯗꯤ ꯃꯤ ꯑꯩ ꯃꯤꯉꯣꯟꯗ ꯌꯦꯡꯍꯟꯒꯅꯨ ꯍꯥꯏꯕꯗꯤ
ꯎꯝ ꯈꯪꯉꯦ ꯈꯪꯉꯦ
ꯃꯔꯝ ꯈꯪꯕ꯭ꯔꯥ
ꯍꯣꯏ ꯐꯖꯃꯟꯕꯒꯤ ꯐꯖꯃꯟꯕꯒꯤ ꯆꯥꯛꯅꯤ ꯍꯥꯏꯕꯗꯣ
ꯑꯗꯨ ꯅꯠꯇꯦ ꯅꯪꯅ ꯈꯟꯕꯗꯣ ꯌꯥꯝ ꯁꯣꯏꯔꯦ
ꯏꯁ
ꯍꯥꯏꯕꯗꯤ ꯑꯩ ꯑꯩ ꯍꯧꯖꯤꯛꯁꯦ ꯑꯩ ꯐꯖꯅꯤꯡꯉꯥꯏ ꯀꯟꯅ ꯍꯣꯠꯅꯕ ꯅꯠꯇ꯭ꯔꯣ ꯑꯩꯒꯤ ꯑꯔꯣꯟꯕꯗꯣ ꯅꯪꯉꯣꯟꯗ ꯍꯣꯏ ꯅꯪꯉꯣꯟꯗ ꯎꯍꯜꯂꯒ ꯅꯪꯁꯨ ꯐꯖꯔꯛꯑꯅꯤ ꯅꯪꯅ ꯂꯣꯏ ꯃꯤꯉꯣꯟꯗ ꯎꯍꯜꯂꯗꯤ ꯄꯨꯂꯞ ꯐꯖꯔꯗꯤ ꯐꯖꯕ ꯃꯐꯝ ꯈꯪꯉꯣꯏ ꯑꯩꯈꯣꯏ ꯏꯅꯤꯈꯛ ꯐꯖꯔ ꯂꯩꯔꯁꯦꯕ
ꯃꯤꯁꯋꯣ꯭ꯔꯜ ꯊꯣꯛꯁꯦ ꯍꯥꯏꯕ꯭ꯔꯣ
ꯍꯣꯏ ꯊꯣꯛꯇꯣꯏꯅꯦ ꯈꯜꯂꯤꯅꯦ
ꯃꯤꯁꯋꯣ꯭ꯔꯜ ꯊꯛꯇꯣꯏꯅꯦ ꯍꯥꯏꯕꯗ ꯑꯁ ꯀꯥꯏꯅꯣꯍꯦ ꯅꯪꯀ ꯀꯥꯏ-ꯀꯥꯏ ꯀ꯭ꯔꯤꯝ ꯅꯠꯇꯦ ꯑꯩ ꯉꯁꯥꯏ ꯀꯩ ꯀꯩ ꯀ꯭ꯔꯤꯝ ꯇꯩꯅꯅ ꯁꯤꯖꯤꯟꯅꯒꯦ ꯍꯥꯏꯕꯒꯤ ꯃꯇꯥꯡꯗ ꯍꯥꯏꯔꯒ ꯅꯪꯗꯤ ꯆꯥꯛ ꯆꯥꯛ ꯆꯥꯃꯒ ꯍꯧꯖꯤꯛ ꯀꯩꯅꯣ ꯑꯥ ꯌꯥꯎꯔꯦ ꯅꯪꯒꯤ ꯇꯣꯄꯤꯛꯁꯦ
ꯑꯗꯨꯅꯦ ꯆꯥꯛ ꯑꯩꯅ ꯅꯪꯅ ꯀ꯭ꯔꯤꯝꯗꯣ ꯑꯩꯗꯤ ꯀ꯭ꯔꯤꯝ ꯁꯤꯖꯤꯟꯅꯗꯦꯕ ꯃꯍꯧꯁꯥꯗꯒꯤ
ꯑꯦ ꯁꯤꯖꯤꯟꯅꯒꯅꯤ ꯑꯗꯨꯗꯤ ꯑꯩꯗꯤ ꯊꯥꯖꯗꯦ ꯅꯪꯕꯨ
ꯑꯩꯅ ꯀ꯭ꯔꯤꯝ ꯁꯤꯖꯤꯟꯅꯕ ꯍꯥꯏꯕ ꯍꯧꯖꯤꯛꯁꯦ ꯃꯥꯏꯗꯣ ꯀ꯭ꯂꯤꯌꯥꯂꯤꯌꯥꯔꯒꯤ ꯑꯃ ꯁꯤꯖꯤꯅ ꯃꯥꯏ ꯇꯥꯛꯑꯕ ꯁꯥꯕꯣꯟ ꯃꯌꯥꯝ ꯑꯃ ꯄꯣꯟꯊꯣꯛꯄꯗꯣ ꯑꯗꯨ ꯁꯤꯖꯤꯟꯅꯩꯌꯦꯀꯣ ꯑꯗꯣ ꯍꯧꯖꯤꯛ ꯁꯟꯁꯀ꯭ꯔꯤꯟꯒꯨꯝꯕ ꯀꯔꯤ ꯃꯥꯏꯗ ꯈꯔ ꯅꯨꯡꯁꯥꯗ ꯀꯩꯅꯣ ꯇꯧꯅꯤꯡꯉꯥꯏꯁꯦ ꯀꯟꯊꯣꯛ ꯀꯟꯁꯤꯟ ꯇꯧꯅꯤꯡꯉꯥꯏꯁꯦ ꯑꯩ ꯂꯩꯕ ꯉꯝꯗꯕꯁ ꯍꯧꯖꯤꯛ ꯂꯩꯗ꯭ꯔꯦꯕ
ꯑꯁ ꯃꯅꯨꯡꯗ ꯑꯗꯨꯝ ꯂꯩꯔꯕꯣ ꯑꯗꯨꯗꯤ ꯃꯄꯥꯟ ꯊꯣꯛꯇꯕꯤꯗ
ꯀꯥ ꯃꯅꯨꯡ ꯍꯧꯖꯤꯛꯀ ꯑꯩ ꯃꯄꯥꯟ ꯊꯣꯛꯇꯦ ꯀꯥ ꯃꯅꯨꯡꯗ ꯈꯛ ꯂꯩꯑꯦꯕ
ꯑꯁ ꯀ ꯃꯄꯥꯟꯗ ꯊꯣꯔꯗꯤ ꯑꯁ ꯅꯪꯒꯤꯁꯦ ꯔꯤꯐ꯭ꯂꯦꯛꯁꯟꯁꯦ ꯌꯥꯝꯃꯟꯗꯅ ꯃꯤꯁꯤꯡꯁꯦ ꯒ꯭ꯂꯥꯁ ꯍꯥꯞꯔꯒ ꯅꯪꯕꯨ ꯌꯦꯡꯗꯣꯏꯅꯦꯕ ꯑꯗꯨꯗꯤ
ꯑꯗꯨꯅꯦ ꯑꯩꯁꯦ ꯑꯁ ꯏꯊꯟꯇ ꯈꯜꯂꯒ ꯅꯨꯡꯉꯥꯏꯕ ꯅꯨꯡꯉꯥꯏꯕꯤꯔꯤꯅꯦ ꯃꯤꯁꯤꯡꯁꯦ ꯍꯥꯏꯁ
ꯑꯣꯏꯔꯝꯒꯅꯤ ꯅꯪꯁꯦ ꯅꯪꯒꯤ ꯀꯥꯗ ꯆꯪꯕ ꯀꯥꯟꯗ ꯑꯁ ꯌꯥꯝ ꯉꯥꯟꯃꯟꯕꯒꯤ ꯅꯪꯒꯤ ꯀꯝꯄ꯭ꯂꯦꯛꯁꯟꯗꯨ ꯄꯨꯔꯥ ꯔꯤꯐ꯭ꯂꯦꯛ ꯇꯧꯕꯒꯤ ꯒ꯭ꯂꯥꯁꯁꯦ ꯌꯥꯝ ꯃꯝꯕꯗꯣ ꯈ꯭ꯋꯥꯏꯗꯒꯤ ꯃꯝꯕ ꯃꯨꯕꯗꯣ ꯕ꯭ꯂꯦꯛ ꯑꯣꯏꯕꯗ ꯑꯗꯨ ꯍꯥꯞꯂꯒ ꯆꯪꯗꯣꯏꯅꯦꯍꯦ
ꯈꯪꯗꯦ ꯑꯁ ꯈꯪꯗꯅꯦ ꯑꯩ ꯐꯤꯂꯤꯂꯝ ꯀꯨꯝꯕꯤ ꯅꯨꯄꯤ ꯑꯃꯅ ꯍꯥꯏꯕꯒꯨꯝꯅ ꯑꯁ ꯐꯖꯕꯁꯦ ꯀꯔꯤ ꯍꯥꯏꯕ꯭ꯔꯣ ꯃꯥꯅ ꯍꯥꯏꯕꯗꯣ ꯑꯃ ꯅꯪ ꯍꯥꯏꯌꯅꯦ ꯅꯨꯄꯤ ꯑꯃꯅ ꯍꯥꯏꯕꯗꯣ ꯐꯖꯕꯁꯦ ꯏꯁꯥꯗ ꯌꯥꯎꯔꯕꯅꯦ ꯍꯥꯏꯕ꯭ꯔꯥ ꯀꯩꯅꯅꯣꯝꯃ ꯍꯥꯏꯕꯗꯣ
ꯑꯁ ꯑꯗꯨ ꯀꯥꯎꯔꯦ ꯑꯩꯁꯨ
ꯑꯗꯨꯒꯤ ꯑꯗꯨꯒꯤ ꯂꯣꯟꯗꯣ ꯑꯩ ꯂꯣꯟꯗꯤ ꯂꯣꯟꯅꯤꯡꯈ꯭ꯔꯕꯅꯦ ꯍꯧꯖꯤꯛꯀꯥꯟꯁꯦ
ꯑꯗꯣ ꯕꯤꯗꯤꯑꯣꯗ ꯑꯣꯏꯔ ꯑꯗ ꯑꯩꯉꯣꯟꯗ ꯊꯥꯔꯛꯑꯣꯏ ꯀꯔꯝꯕ ꯑꯣꯏꯗꯅꯣ ꯍꯥꯏꯕꯗꯣ ꯌꯦꯡꯉꯦ ꯑꯩꯁꯦ
ꯊꯥꯏꯅ ꯌꯥꯝꯅ ꯆꯠꯅꯕꯅꯤꯅꯦ ꯑꯁ
ꯑꯗꯨꯅꯦ ꯈꯔꯗꯤ ꯑꯩ ꯇ ꯑꯥ ꯍꯣꯏ ꯅꯤꯡꯁꯤꯡꯅꯤ ꯅꯤꯡꯁꯤꯡꯉ ꯑꯗꯨꯕꯨ ꯑꯦꯛꯖꯦꯛ ꯀꯩ ꯍꯥꯏꯕꯗꯣ ꯃꯥꯅ ꯍꯥꯏꯕꯗꯁꯨ ꯈꯪꯗ꯭ꯔꯦ
ꯑꯗꯨꯅꯦ ꯃꯥꯅ ꯍꯥꯏꯕꯗꯣ ꯃꯥꯅ ꯍꯥꯏꯕ ꯋꯥꯍꯩꯗꯣ ꯍꯧꯖꯤꯛꯀꯥꯟꯁꯦ ꯑꯩ ꯉꯥꯡꯕ ꯌꯥꯔꯕ ꯇꯥꯟꯖꯥ ꯂꯥꯛꯈ꯭ꯔꯦꯕ
ꯍꯥ ꯊꯒꯄꯥ ꯍꯔꯣ ꯁꯇꯦꯇꯁꯒꯕꯗ ꯅꯪ ꯅꯪ ꯐ ꯣꯗꯤ ꯎꯠꯀꯕ ꯑꯗꯨꯕꯨ ꯏꯁꯇꯦꯇꯁꯇ ꯍꯥꯏ ꯂꯥꯏꯠ ꯇꯧꯔꯒ ꯑꯦꯗꯚꯔꯇꯤꯁꯃꯦꯟꯒꯨꯝꯅ ꯑꯦꯚꯔꯇꯥꯏꯁ ꯇꯧꯕꯤꯔꯣꯅꯦ ꯁꯔꯄ꯭ꯔꯥꯏꯁ ꯑꯣꯏꯅ ꯇꯧꯅꯤꯡꯉꯥꯏ
ꯈꯪꯗꯦꯅꯦ ꯑꯩꯁꯦ ꯁꯛꯁꯦ ꯃꯤꯃꯥꯡꯗ ꯄꯥꯛ ꯎꯠꯅꯤꯡꯗꯦꯅꯦ
ꯍꯦ ꯐꯖꯕꯒꯤ